ꯇꯥ ꯌꯥꯝ ꯍꯧꯋꯤꯅꯦ ꯁꯤꯗꯗꯤ
ꯎꯝ
ꯑꯥ ꯉꯁꯤ ꯀꯃꯥꯏ ꯀꯃꯥꯏ ꯇꯧꯕ
ꯁꯥꯟꯅꯕ ꯆꯠꯂꯨꯔꯦ
ꯎꯝ
ꯑꯇꯩꯗꯤ ꯈꯔ ꯃꯨꯛꯑꯦ
ꯎꯝ
ꯑꯩꯗꯤ ꯖꯤꯝꯗꯣ ꯅꯣꯡ ꯆꯨꯔꯛꯄꯗꯒꯤ ꯃꯤ ꯂꯣꯏ ꯈꯔ ꯈꯔ ꯍꯟꯅꯈ꯭ꯔꯦ
ꯎꯝ
ꯑꯩꯈꯣꯏꯅ ꯂꯥꯁ ꯇꯥꯔꯦ ꯑꯗꯨꯅ ꯖꯤꯝꯗꯣ ꯑꯩꯈꯣꯏꯅ ꯌꯣꯠ ꯅꯨꯡ ꯀꯔꯤ ꯀꯔꯥ ꯂꯣꯏꯃꯛ ꯄꯨꯟꯅ ꯂꯣꯏꯁꯤꯜꯂꯝꯃꯦ ꯍꯥꯏꯔꯒ
ꯎꯝ
ꯁꯨꯝꯆꯤꯠ ꯈꯛꯇꯪ ꯉꯥꯏꯔꯦ ꯁꯤꯠꯂꯝꯗꯕ
ꯁꯤꯇꯣꯛꯑ ꯋꯥꯏ ꯇꯩꯊꯣꯛ ꯑꯝ ꯌꯥꯗ꯭ꯔꯣ
ꯎꯝ ꯃꯩ ꯅꯨꯡ ꯊꯥꯟꯕꯗꯣ ꯃꯨꯠꯊꯠꯂꯝꯃꯦ ꯉꯔꯥ ꯒꯦꯠ ꯁꯠꯇꯔꯒ ꯗꯨ ꯂꯣꯟꯁꯜꯂꯝꯃꯒ
ꯑꯥ
ꯅꯣꯡ ꯃꯔꯛꯇꯥꯃꯨꯛ ꯍꯜꯂꯛꯑꯦ
ꯅꯣꯡ ꯀꯩꯅꯣ ꯄꯥꯔꯤꯉꯩ ꯇꯥꯏꯃꯤꯡꯗꯨ ꯌꯦꯡꯉꯥꯒ ꯍꯜꯂꯛ ꯌꯥ
ꯍꯦꯛ ꯑꯣꯏꯕꯗꯨ ꯑꯗꯨꯝ ꯍꯟꯂꯛꯑꯒꯦꯅ ꯑꯗꯨꯝ ꯍꯜꯂꯛ ꯑꯕ
ꯑꯥꯁ ꯉꯥꯏꯍꯥꯛ ꯉꯥꯏꯔꯒ ꯅꯣꯡ ꯆꯣꯠꯇꯕꯤꯗ ꯖꯦꯖꯦ ꯑꯗꯨꯒ ꯂꯝꯕꯤꯗꯣ
ꯎꯝ
ꯅꯣꯏꯒꯤ ꯖꯤꯝ ꯃꯄꯥ ꯍꯦꯜꯍꯧꯔꯕ
ꯍꯦꯜꯂꯦ ꯑꯪꯝꯎꯝ
ꯑꯦ ꯑꯗꯨ ꯍꯦꯟꯕꯨꯗꯤ ꯍꯦꯜꯍꯧꯔꯕꯅꯤ ꯑꯗꯨ ꯂꯣꯏꯈ꯭ꯔꯥ ꯕꯥꯕꯕꯥ ꯍꯩꯔꯥꯡꯒꯣꯢ ꯊꯣꯡ ꯌꯧꯍꯧꯔꯕ꯭ꯔꯥꯕꯥ
ꯊꯣꯡꯗꯨꯗꯤ ꯌꯧꯗꯦ
ꯑꯥꯁ ꯑꯗꯨꯗꯤ ꯑꯗꯨꯝ ꯂꯩꯔꯤꯅꯦ ꯃꯌꯥꯡ ꯍꯥꯏꯁꯤꯅꯦ ꯑꯍꯥꯟꯕꯥ ꯈ꯭ꯋꯥꯏ ꯐꯥꯔꯠꯁ ꯍꯥꯏꯖꯤꯟꯕ ꯂꯩꯔꯛꯇꯣ
ꯑꯥꯗꯨ ꯌꯧꯍꯧꯔꯕꯥ
ꯑꯗꯨ ꯌꯧꯗ꯭ꯔꯤ
ꯑꯗꯨꯗꯤ ꯍꯥꯟꯅꯒꯤꯗꯨꯅꯤ ꯀꯩꯅꯣꯉꯔꯥꯡ ꯂꯩꯇꯥꯔꯖꯨ
ꯑꯗꯨꯏꯁꯨ ꯀꯩꯅꯣ ꯇꯧꯔꯦ ꯍꯧꯖꯤꯛꯇꯤ ꯑꯗꯨꯝ ꯊꯧꯒꯠꯂꯥ ꯑꯗꯨꯝ ꯊꯧ ꯌꯥꯔꯦ
ꯊꯧꯒꯠꯂꯥ ꯊꯧꯕꯕꯨꯗꯤ ꯌꯥꯔꯝꯃꯅꯤꯌꯦ ꯃꯣꯢ ꯑꯣ ꯑꯗꯨꯗꯤ ꯃꯣꯏꯖꯦ ꯊꯥꯔꯥꯔꯣꯏꯗꯣꯢ ꯖꯥꯠꯂꯣ
ꯑꯗꯨꯒ ꯅꯪꯅ ꯊꯧꯙꯕ ꯅꯨꯡꯉꯥꯏꯔꯣꯏꯗꯣꯏꯖꯦ ꯑꯩꯈꯣꯏꯔꯣꯝꯒꯤ ꯊꯧꯙꯐꯝꯗꯣ ꯑꯗꯨꯃ ꯈꯤꯇꯪ ꯅꯨꯡꯉꯥꯏꯑꯣ ꯑꯥꯡ ꯀꯩ ꯍꯥꯏꯅꯤ ꯑꯥ ꯐꯖꯅꯥ ꯊꯥꯗꯕꯒꯤ ꯑꯩꯈꯣꯏꯒꯤ ꯊꯧꯒꯠꯐꯝꯗꯨꯗꯪ ꯄꯤꯛꯅ ꯊꯥꯕꯒꯤ
ꯀꯩꯅꯣ ꯍꯥꯏꯖꯦ ꯑꯗꯨ ꯑꯣ ꯀꯩꯅꯣ ꯀꯦꯊꯂꯤꯛ ꯔꯣꯝꯗ ꯍꯥꯏꯗꯣꯛꯈꯤꯕ ꯌꯥꯔꯣꯏꯗ꯭ꯔꯣ
ꯍꯥꯎ
ꯀꯦꯊꯂꯤꯛ ꯁ꯭ꯀꯨꯜ ꯂꯩꯕꯗꯣ ꯑꯗꯨꯗꯥ ꯍꯥꯏꯗꯣꯛꯈꯤꯕꯩꯗꯤ
ꯅꯠꯇꯤꯌꯦ ꯌꯥꯗꯦ ꯊꯧꯙꯐꯝꯗꯣ ꯍꯥꯏꯕꯥ ꯀꯪꯀ꯭ꯔꯤꯠ ꯊꯥꯗꯔꯤꯕꯒꯤ ꯕꯛ ꯂꯥꯎꯅ ꯀꯨꯊ
ꯑꯥ
ꯑꯗꯨꯅ ꯊꯧꯒꯠꯐꯝꯗꯣ ꯌꯥꯝ ꯂꯩꯕꯥꯛꯅ ꯈꯔꯥ ꯊꯥꯔ ꯁꯦꯝꯕꯅꯤꯅꯥ ꯌꯥꯝ ꯐꯖꯅ ꯁꯦꯝꯕ ꯑꯣꯏ ꯑꯣꯏꯗꯦꯕ
ꯂꯩꯕꯥꯛꯅ ꯊꯥꯔꯒꯥ ꯊꯥꯔꯥ ꯁꯦꯝꯃꯗꯤ ꯌꯥꯏ ꯀꯩꯅꯣ ꯑꯩꯁꯨ ꯑꯗꯨꯝ ꯊꯧꯋꯤ ꯀꯩꯅꯣ
ꯌꯥꯅꯤ ꯊꯧꯕꯤꯌꯨ
ꯑꯥ ꯅꯪꯒꯤ ꯆꯦꯔꯦꯠ ꯆꯦꯔꯦꯠ ꯇꯧꯋꯦ ꯐꯖꯅꯥ ꯑꯝꯇ ꯍꯧꯒꯠꯂꯒ ꯉꯥꯏꯍꯥꯛꯇꯤ ꯋꯥꯔꯤ ꯁꯥꯟꯅꯕ ꯌꯥꯏꯗꯅꯥ
ꯎꯝ ꯐꯒ꯭ꯔꯥꯕꯣ
ꯑꯥ
ꯇꯨꯝꯊꯈꯔ꯭ꯦ
ꯀꯔꯤ ꯍꯦꯟꯖꯥꯡ ꯆꯥꯔꯦ
ꯑꯥ ꯀꯔꯤ ꯁꯣꯏꯕꯨꯝꯒ ꯉꯥ ꯄꯥꯏꯒ
ꯋꯥꯎ
ꯋꯥ ꯋꯥꯏꯎ ꯕꯤꯠ ꯌꯥꯎꯗꯦꯗ
ꯍꯥꯎꯕꯅꯤ ꯀꯩꯅꯣ
ꯑꯩꯅ ꯆꯥꯛꯇꯣꯛ ꯑꯦ ꯅꯨꯃꯤꯗꯥꯡꯅꯤ ꯆꯥꯛ ꯆꯥꯅꯤꯡꯗꯕꯅꯤꯅ ꯑꯩꯗꯤ ꯇꯦꯡꯀꯣꯠ ꯑꯃ ꯇꯧꯔ ꯆꯥꯃꯁ ꯇ ꯆꯥꯕꯅꯤꯅꯅꯦ ꯑ ꯉꯥ ꯄꯥꯛꯏ ꯃꯔꯨ ꯌꯥꯎꯕꯅꯤ ꯆꯥ ꯅꯨꯡꯉꯥꯏꯇꯦꯕ
ꯇꯨꯅꯣꯏ ꯁꯥꯏꯌꯣ ꯀꯩꯝ ꯇꯧꯗꯕꯅꯤ
ꯑꯩꯗꯤ ꯉꯥꯄꯥꯏꯗꯣ ꯃꯔꯨꯗꯣ ꯈꯟꯗꯣꯛꯄ ꯌꯥꯝ ꯇꯟꯕꯒꯤ ꯑꯗꯨꯝ ꯀꯩ ꯍꯥꯏꯇꯥꯔꯦ ꯌꯥꯝ ꯀꯨꯏꯅ ꯁꯥꯏꯔꯒ ꯇꯧꯕꯗꯣ
ꯍꯣꯏ ꯆꯦꯐ ꯭ꯔꯨꯨꯞ ꯆꯦꯐ ꯭ꯔꯨꯞ ꯑꯟꯥ
ꯑꯣ ꯒꯗ꯭ꯔꯨꯝ ꯒꯗ꯭ꯔꯝ ꯍꯥꯏꯕ
ꯑꯥ ꯑꯝ ꯀꯦ
ꯑꯩ ꯅꯍꯥꯟ ꯑꯗꯨ ꯍꯥꯏꯔꯦ ꯉꯔꯥꯡ ꯉꯔꯥꯡ ꯑꯣꯏ ꯉꯔꯥꯡ ꯉꯔꯥꯡ ꯑꯣꯏꯔꯦ ꯅꯍꯥꯟ ꯅꯨꯃꯤꯗꯥꯡ ꯇꯨꯝꯃꯨꯔꯒꯅꯦ ꯃꯤꯀꯞ ꯊꯣꯛꯂꯛꯑꯒ ꯑꯗꯨꯨꯝ ꯌꯥꯗꯕꯅꯦꯝꯤ ꯑꯩꯈꯣꯏ ꯃꯥꯁꯤꯅ ꯗ ꯃꯪ ꯂꯥꯛꯅꯁꯜꯂꯛꯑꯒ ꯑꯩꯩꯁꯤ ꯃꯤ ꯀꯛꯊꯣꯛꯂꯛꯑꯦꯗꯅ
ꯀꯩꯅꯣ ꯅꯣꯏ ꯃꯥꯅ ꯑꯗꯨꯝ ꯇꯧꯔꯤ ꯀꯩꯅꯣ
ꯍꯥꯥ
ꯑꯥ ꯑꯍꯝ ꯍꯦꯛ ꯍꯦꯛ ꯇꯧꯒꯜꯂꯦꯕꯣ
ꯎꯝ ꯃꯥ ꯑꯗꯨꯝ ꯃꯪ ꯂꯥꯛꯅꯒꯜꯂꯦꯕ ꯑꯗꯨꯝ ꯃꯥꯛꯅꯕ ꯗꯨꯒꯤ ꯑꯩꯅ ꯃꯈꯨꯠꯇꯟꯁꯤꯜꯂ ꯇꯣꯃꯦꯅ ꯆꯤꯡꯊꯣꯛꯑꯦ ꯑꯗꯨꯒ ꯇꯨꯝꯍꯜꯂꯦ
ꯎꯝ
ꯑꯗꯨ ꯉꯥꯏꯍꯥꯛ ꯂꯩꯔꯒ ꯃꯊꯟꯇ ꯇꯨꯝ ꯇꯨꯝꯅ ꯑꯩꯈꯣꯏ ꯃꯥꯅ ꯍꯦꯛ ꯍꯦꯛ ꯑꯩ ꯑꯉꯥꯡꯗ ꯂꯛꯅꯕ ꯂꯩꯕ ꯑꯗꯨꯃꯥꯏꯅ ꯑꯃꯨꯛ ꯇꯧꯈꯠꯂꯛꯄꯅꯦꯝꯤ ꯒꯗ꯭ꯔꯝ ꯒꯗ꯭ꯔꯝ ꯀꯥꯏꯅ ꯇꯧꯔꯒ ꯑꯩ ꯐꯝꯃ ꯅꯣꯛ ꯂꯩꯔꯕꯅꯦ
ꯎꯝ
ꯑꯩꯅ ꯃꯊꯪꯒ ꯍꯦꯛ ꯑꯉꯥꯡ ꯚꯤꯗꯤꯑꯣ ꯅꯝꯁꯤꯟꯗꯧꯅꯦ ꯍꯥꯏꯝꯅꯦ
ꯒꯗ꯬ꯔꯝ ꯒꯗꯔꯝ ꯀꯥꯏꯅ ꯑꯉꯥꯡ ꯂꯛꯅꯕꯗꯨ ꯑꯗꯨꯃꯥꯏꯅ ꯑꯁ ꯑꯗꯨ ꯁꯤꯒꯤ ꯍꯩꯔꯥꯡꯒꯣꯏ ꯊꯣꯡ ꯊꯣꯡ ꯍꯦꯛ ꯂꯟꯗꯣꯔꯛꯄꯒꯤꯗꯨꯁꯨ ꯐꯖꯅ ꯁꯦꯝꯕꯤꯔꯗꯤ ꯐꯗꯎꯅꯦꯕꯨ
ꯑꯗꯣ ꯀꯩꯅꯣ ꯇꯧꯋꯏꯦ ꯉꯁꯤꯗꯤ ꯅꯣꯡ ꯆꯨꯈꯤꯕꯩꯅꯦ ꯑꯗꯨꯒꯤ ꯊꯣꯡꯗꯩ ꯍꯦꯛ ꯍꯥꯏꯖꯤꯜꯂꯛꯄꯗꯒꯤ ꯗꯩꯅ ꯑꯗꯨ ꯏꯊꯩꯐꯝ ꯌꯧꯗ꯭ꯔꯤꯐꯥꯎꯗꯣ ꯑꯗꯨꯕꯨꯛꯗꯤ ꯂꯝꯕꯤꯗ ꯅꯥꯜꯂꯩ
ꯑꯗꯨꯅꯦ ꯑꯗꯨ ꯑꯗꯨꯃꯥꯏꯅ ꯅꯥꯟꯕꯤ ꯂꯩꯈꯣꯜꯒ ꯇꯣꯠꯅꯔꯒ ꯇꯧꯕꯒꯤ ꯑꯃ ꯁꯤꯠꯀꯦ ꯁꯤꯠꯀꯦ ꯇꯧꯕꯗꯣ ꯌꯥꯝ ꯀꯤꯌꯦꯕ ꯅꯍꯥꯜ ꯇꯩꯏꯅꯦ ꯍꯥꯏꯕ ꯑꯩ ꯁꯤꯠꯀꯦꯅ
ꯅꯪ ꯍꯌꯦꯡ ꯆꯠꯇꯣꯏꯔꯣ
ꯍꯌꯦꯡ ꯆꯠꯂꯣꯏ
ꯑꯗꯨꯗꯤ ꯌꯥꯅꯤꯌꯦ
ꯍꯪꯆꯤꯠ ꯆꯠꯀꯅꯦꯕ ꯑꯩ
ꯌꯥꯅꯤ ꯌꯥꯅꯤ
ꯑꯗꯣ ꯁꯦꯝꯕꯗꯣ ꯃꯣꯏꯅ ꯁꯠ ꯁꯠ ꯊꯥꯕ ꯂꯣꯏꯁꯟꯕ ꯀꯩꯗꯧꯒꯦ ꯍꯥꯏꯕꯅꯤꯗ ꯑꯩꯅ ꯍꯥꯏꯕꯗꯤ
ꯍꯣꯏ ꯑꯗꯨꯗꯤ ꯍꯥꯏꯔꯨꯔꯅꯨ
ꯅꯪ ꯍꯥꯏꯔꯝ ꯌꯥꯗ꯭ꯔꯣ ꯃꯣꯏ ꯀꯩꯅꯣꯒꯩꯗꯣ ꯁꯦꯝ ꯁꯥꯅꯕ ꯒꯔꯤꯒꯩ ꯈꯤꯜꯂꯩꯗꯅ
ꯍꯣꯏ ꯍꯥꯏꯔꯝꯒꯦ ꯒꯥꯔꯤꯕꯨ ꯑꯃꯇ ꯎꯔꯛꯇ꯭ꯔꯦꯗ
ꯂꯣꯏ ꯄꯨꯒ꯭ꯔꯖꯥꯠꯂꯣ ꯍꯪꯒꯄꯥꯜ ꯀꯩꯀꯥ
ꯂꯣꯏ ꯆꯠꯈ꯭ꯔꯃꯥꯜꯂꯦ
ꯑꯩ ꯁꯥꯎꯅꯤꯡꯉꯛꯀꯗꯧꯔꯦꯕꯣ ꯁꯤꯗꯤ
ꯑꯗꯣ ꯂꯣꯏꯁꯟꯂꯨꯗꯨꯔꯣ ꯀꯩꯅꯣ
ꯒꯣꯔꯣꯡ ꯒꯣꯔꯣꯡ ꯂꯣꯏ ꯇꯧꯈꯥꯏꯔꯝꯃꯒ ꯑꯩꯈꯣꯏ ꯑꯗꯨꯃꯥꯏ ꯊꯅꯝꯗꯣꯏꯔꯣ ꯍꯥꯏꯖꯦ
ꯍꯥꯟꯅ ꯈꯔ ꯍꯥꯟꯅꯅꯕꯨ ꯈꯔ ꯀꯣꯏꯂꯥꯁ ꯃꯇꯦꯛ ꯃꯇꯦꯛꯄꯨ ꯄꯥꯜꯂꯤ ꯑꯗꯨꯗꯤ ꯀꯩꯅꯣ ꯃꯣꯏꯅ ꯇꯧꯏꯗꯨꯕꯣ
ꯑꯗꯨꯑꯣꯏꯁꯨ ꯃꯇꯦꯡ ꯑꯃꯈꯛꯇꯅꯤ ꯀꯩꯅꯣ ꯅꯪ ꯊꯣꯔꯛꯇꯨꯏꯗꯣ
ꯒꯥꯔꯤ ꯊꯧꯅꯔꯒꯨꯝꯁꯤ ꯁꯒꯣꯜ ꯑꯣꯏꯅ ꯊꯧꯅꯔꯁꯦ ꯍꯥꯏꯕ꯭ꯔꯣꯅ ꯑꯩꯅ ꯍꯥꯏꯗꯨꯏꯕ ꯑꯩꯗꯤ
ꯃꯤꯇꯔ ꯃꯤꯇꯔ ꯆꯥꯝꯃꯨꯛ ꯈꯛꯇꯅꯤ
ꯑꯗꯨ ꯁꯒꯣꯜ ꯑꯣꯏꯅ ꯊꯧꯅꯔꯁꯦ ꯍꯥꯏꯔꯅ ꯍꯥꯏꯗꯨꯏꯕ ꯑꯩꯗꯤ
ꯊꯧꯔꯣ ꯅꯪꯗꯤ ꯍꯩꯅꯤ ꯁꯒꯣꯜ ꯊꯧꯕ
ꯑꯩꯗꯤ ꯁꯥꯎꯒꯟꯕ ꯃꯤꯅꯤꯅ ꯍꯥꯏꯗꯨꯏꯕ
ꯍꯣꯏ ꯅꯪꯗꯤ ꯁꯒꯣꯜ ꯊꯧꯕ ꯍꯩꯅꯤ ꯑꯩ ꯈꯪꯏ ꯃꯥꯅꯤ ꯅꯪꯗꯤ ꯁꯪꯒꯣꯜ ꯂꯥꯟꯃꯤꯅꯤ
ꯆꯦꯠ ꯆꯦꯠ ꯇꯧꯔꯛꯀꯅꯣ ꯍꯥꯏꯕꯅꯤꯀꯣ
ꯁꯣꯏꯕꯅꯦ ꯏꯆꯦꯅ ꯃꯉꯥꯡꯗꯣ
ꯑ
ꯖꯤꯝ ꯆꯇꯁꯤ ꯑꯃꯨꯛ ꯍꯥꯏꯖꯤꯜꯂꯛꯑꯦ ꯉꯁꯥꯏꯖꯦ
ꯀꯩꯅꯣ ꯍꯥꯏꯖꯦ ꯃꯩ ꯌꯨ ꯌꯥꯝ ꯊꯛ ꯇꯥꯏꯅꯦ
ꯊꯛꯄꯅꯦ ꯑꯗꯨꯝ ꯃꯥꯗꯤ ꯉꯁꯤ ꯁꯤꯗꯒꯤ ꯂꯥꯛꯑꯒꯦ ꯑꯃꯨꯛ ꯍꯥꯏꯖꯟꯂꯛꯑꯦ ꯑꯃꯨꯛ ꯑꯩꯖꯦ ꯆꯠꯃꯤꯟꯅꯕ ꯃꯥ ꯅꯍꯥꯟ ꯀꯅꯥꯗꯥꯒ ꯇꯧꯒꯤꯕꯗꯒꯤ ꯑꯩꯅ ꯃꯥꯖꯦ ꯄꯨꯟꯕ ꯇꯗꯅꯀꯣ ꯑꯩꯅꯅꯤ ꯐꯖꯅ ꯍꯥꯏꯗꯦꯕꯀꯣ ꯑꯗꯨꯝ ꯕꯣꯜꯒꯤ ꯑꯣꯏꯅ ꯋꯥꯊꯤ ꯇꯧꯔꯒ ꯇꯣꯛꯑꯦꯕ ꯑ ꯚꯤꯗꯤꯑꯣ ꯑꯣꯏꯅ ꯊꯥꯖꯜꯂꯒ
ꯇꯁꯦꯡ ꯇꯁꯦꯡꯅꯕꯨ ꯂꯥꯛꯄꯨ ꯂꯥꯛꯀꯗꯔꯣ ꯑꯗꯨꯕꯣ
ꯃꯥ ꯁꯥꯟꯅꯔꯝꯃꯤꯗꯨꯗꯤ
ꯁꯥꯟꯅꯔꯝꯕ꯭ꯔꯣ
ꯑꯦ ꯍꯟꯗꯛ ꯑꯩꯒ ꯆꯠꯂꯝ ꯆꯠꯃꯤꯟꯅꯔꯝꯃꯤꯗꯨꯗꯤ ꯏꯈꯣꯏꯅꯤ
ꯈꯪꯗꯦꯍꯦ ꯑꯩ ꯑꯣ ꯋꯥꯀꯤꯡ ꯆꯦꯟꯕ ꯈꯛꯇꯅꯤ ꯑꯩꯅ ꯈꯪꯕꯕꯨ
ꯁꯥꯟꯅ ꯆꯠꯃꯤꯟꯅꯩꯅꯤ ꯀꯩꯅꯣ
ꯎꯝ ꯈꯪꯗꯦ ꯑꯗꯨꯗꯤ ꯑꯩ ꯆꯦꯟꯕꯗꯨ ꯈꯛꯅꯤ ꯈꯪꯕ ꯌꯨ ꯊꯛꯑꯖꯨ ꯖꯤꯝ ꯁꯥꯟꯅ ꯌꯥꯕꯣꯏꯔꯦ
ꯌꯥꯏ ꯍꯦꯟꯅ ꯊꯛ ꯅꯨꯡꯉꯥꯏ ꯍꯥꯏ
ꯍꯦꯟꯅ ꯊꯛ ꯅꯨꯡꯉꯥꯏꯌꯦ ꯍꯦꯟꯅ ꯆꯜꯂꯦꯕ
ꯑꯥ
ꯑꯣꯀꯦ
ꯑꯗꯨ ꯃꯥꯜꯂꯤ ꯉꯁꯥꯏꯒꯤ ꯃꯌꯨꯝ ꯃꯅ ꯑꯗꯨꯝ ꯍꯧꯔꯛꯑꯕꯅꯤꯅ ꯍꯥꯏꯕꯤꯗꯗꯤ ꯑꯃꯨꯛ ꯅꯨꯡꯉꯥꯏꯔꯔꯣꯏꯗꯥꯅ ꯉꯥꯁꯥꯏ ꯆꯠꯂꯝꯗꯥꯏꯗ ꯐꯣꯟ ꯇꯧꯔꯦ
ꯑꯥ ꯅꯣꯏꯒꯤ ꯀꯩꯅꯣꯗꯣ ꯅꯪꯒꯤ ꯑꯦꯟꯇꯤꯗꯣ
ꯀꯅꯥꯅꯣ
ꯐꯨꯠꯕꯣꯜꯒꯤ
ꯑꯥ ꯑꯗꯨ ꯀꯩꯗꯧꯔꯕ
ꯑꯗꯨ ꯏꯖꯤꯞꯇ ꯂꯩꯍꯧꯗꯣꯔꯦꯅꯦ ꯃꯣꯏꯁꯨ
ꯑ ꯃꯥꯅꯤ ꯂꯩꯍꯧꯗ꯭ꯔꯧꯕꯅꯤ ꯄꯦꯅꯥꯜꯇꯤ ꯑꯃꯁꯨ ꯃꯤꯁ ꯑꯣꯏ ꯃꯥꯜꯂꯦ ꯉꯁꯤꯁꯨ ꯍꯩ ꯇꯕ ꯉꯥꯡꯅꯦꯃꯤ ꯂꯧꯋꯥꯏ ꯃꯆꯥꯅꯦ ꯃꯤ
ꯌꯔꯦ ꯍꯦ ꯑꯗꯨꯒꯨꯝꯕ ꯍꯥꯏꯕ ꯌꯥꯗꯦ
ꯑꯦ ꯍꯣ ꯀꯥꯎꯏꯅꯦ
ꯅꯪ ꯑꯗꯨꯒꯨꯝꯕ ꯉꯥꯡꯕ ꯌꯥꯗꯦ ꯍꯥꯏꯔꯒ ꯅꯪꯅ ꯀꯔꯤ ꯅꯪꯒꯤ ꯑꯗꯨꯒꯨꯝꯕ ꯂꯣꯟꯗꯨ ꯇꯧꯔꯛꯏꯗꯨꯕꯣ
ꯅꯪꯅ ꯍꯧꯔꯛꯄꯩ ꯅꯤꯅꯦ
ꯑꯐ ꯑꯐꯕ ꯋꯥꯍꯩ ꯕꯦꯕꯥꯔꯗ ꯍꯥꯏꯌꯨ ꯍꯥꯏꯔꯒ ꯅꯪꯅ ꯁꯦꯔꯥꯟ ꯇꯨꯔꯥꯟ
ꯑ
ꯎꯝ ꯐꯖꯅ ꯇꯥꯛꯄꯤ ꯇꯝꯕꯤꯗꯕ ꯌꯥꯔꯣꯏꯗꯣꯔꯤ ꯃꯁꯦ
ꯑꯣꯀꯦ ꯑꯗꯨ ꯃꯥ ꯃꯥ ꯄꯣꯗꯤ ꯄꯣꯍꯧꯗꯣꯏ ꯃꯥꯂꯦ ꯉꯁꯤꯗꯤ
ꯃꯥꯜꯂꯦ ꯑꯗꯨ ꯍꯥꯏ ꯍꯥꯏꯗꯤ ꯊꯥꯏꯅꯒꯤ ꯑꯣꯏꯔꯦꯗꯅ ꯃꯣꯏꯁꯦ ꯈꯔ ꯑꯗꯨꯝ
ꯗꯣ ꯊꯥꯏꯅꯤ ꯑꯗꯨꯁꯨꯂꯩꯅ ꯑꯗꯨ ꯃꯣꯏꯗꯤ ꯀꯩꯅꯣꯗꯤ ꯌꯥꯝ ꯇꯧꯋꯦ ꯔꯦꯐ꯭ꯔꯤꯁꯨ ꯃꯣꯏ ꯃꯤꯆꯪ ꯌꯥꯝ ꯆꯪꯉꯦꯕ ꯑꯗꯒꯤ ꯐꯤꯐꯥꯒꯤ ꯄ꯭ꯔꯁꯤꯗꯦꯟꯗꯨꯁꯨꯅꯦ ꯃꯥꯏ ꯃꯤꯆꯪ ꯌꯥꯝ ꯆꯪꯉꯦ
ꯃꯥꯏꯀ꯭ꯔꯣ ꯐꯣꯟꯁꯦ ꯃꯨꯟꯅꯒꯨꯝꯁꯦ ꯑꯝꯇ ꯉꯥꯏꯈꯨꯑꯣ
ꯑ
ꯅꯍꯥꯟ ꯃꯃꯥꯡ ꯃꯃꯥꯡꯗ ꯑꯣꯏꯔꯝꯕ ꯍꯥꯏꯇꯥꯔꯦ ꯔꯣꯅꯥꯜꯗꯣ ꯍꯣꯏ ꯀꯩ ꯍꯣꯏ ꯃꯣꯏ ꯕꯦꯠꯁ ꯑꯝꯇꯅꯤꯗꯅ
ꯎꯝ
ꯃꯣꯏꯒꯤ ꯏꯔꯥꯥꯁꯦ ꯂꯣꯏꯁꯤꯜꯂꯦ ꯊꯨꯞꯆꯜꯂꯛꯑꯦꯕ
ꯂꯣꯏꯔꯦ
ꯇꯜꯂꯤ ꯌꯥꯝꯅ
ꯑꯗꯨ ꯑꯩꯗꯤ ꯀꯩꯅꯣ ꯌꯦꯡꯉꯔꯣꯏ ꯄꯣꯔꯇꯨꯒꯜ ꯌꯦꯡꯉꯔꯣꯏ ꯅꯠꯇꯦ ꯄꯣꯔꯇꯨꯒꯜꯗꯤ ꯌꯥꯏ
ꯄꯣꯔꯇꯨꯒꯜ ꯑꯣꯏꯔꯨꯔꯅꯨ ꯔꯣꯅꯥꯜꯗꯣ ꯌꯥꯎꯗ꯭ꯔꯗꯤ
ꯄꯣꯇꯨ ꯄꯣꯔꯇꯨꯒꯥꯜ ꯁꯞꯄꯣꯔꯠ ꯇꯧꯔꯔꯣꯏꯕ ꯄꯣꯔꯇꯨꯒꯥꯜꯒꯤꯅꯦ ꯄꯣꯔꯇꯨꯒꯥꯜꯒꯤ ꯐꯨꯠꯕꯣꯜ ꯄꯦꯖꯇꯨꯕꯧ ꯑꯩ ꯑꯟꯐꯣꯂꯣ ꯇꯧꯈ꯭ꯔꯦ
ꯅꯪꯒꯤ ꯑꯃ ꯃꯝꯕꯥꯄꯦ ꯍꯥꯏꯕ ꯀꯩꯅꯣꯝ ꯍꯥꯏꯕꯗꯣ ꯑꯗꯨ ꯀꯩ ꯂꯝꯅꯣ ꯃꯣꯏꯅꯤ ꯇꯪꯅꯦ ꯌꯧꯗꯤ ꯌꯥꯎꯈꯤꯗꯣꯏ ꯅꯠꯇ꯭ꯔꯣ ꯃꯊꯪꯁꯨ
ꯌꯥꯎꯈꯤꯅꯤ ꯃꯥꯅ ꯇꯧꯗꯣꯏꯅꯦ
ꯑꯥ ꯅꯣ ꯍꯟꯗꯛ ꯐꯥꯏꯅꯦꯜ ꯆꯪꯕꯔꯣ
ꯑꯩ ꯐꯥꯏꯅꯦꯜ ꯌꯧꯗ꯭ꯔꯤꯌꯦ ꯀꯥꯏꯗꯩꯏꯅꯣ
ꯅꯠ ꯅꯠꯇꯦ ꯃꯣꯏ ꯂꯩ ꯍꯧꯗꯔꯤꯕ ꯍꯏꯅꯦ ꯑꯩꯅ ꯍꯏꯁꯦ
ꯃꯤꯗꯤ ꯁꯤꯃꯤꯐꯥꯏꯅꯦꯜ ꯁꯤꯃꯤꯐꯥꯏꯅꯦꯜ ꯆꯪꯝꯅꯤ ꯃꯣꯏꯗꯤ
ꯑꯆꯥ
ꯁꯤꯃꯤꯐꯥꯏꯅꯦꯜꯗꯒꯤ ꯁꯦꯃꯤ ꯐꯥꯏꯅꯦꯜ ꯑꯌꯦ ꯀ꯭ꯋꯥꯔꯇꯔ ꯐꯥꯏꯅꯦꯜ ꯉꯝꯅꯦꯕ
ꯑꯣ ꯌꯥꯔꯦ ꯈꯪꯗꯦ ꯑꯃ ꯍꯦꯛꯇ ꯍꯥꯏꯔꯣꯅꯦ ꯑꯗꯨ ꯑꯩꯐꯧ ꯅꯨꯡꯉꯥꯏꯇꯦ
ꯆꯨꯝꯃꯦ ꯅꯨꯡꯉꯥꯏꯐꯝ ꯃ ꯀꯅꯥ
ꯔꯣꯅꯜꯗꯣꯗꯣ ꯌꯝ ꯀꯞꯐꯧꯋꯤꯅꯦ ꯑꯥ ꯐꯦꯁꯕꯨꯛꯇ ꯍꯣꯏ ꯐꯦꯁꯕꯨꯛꯇꯁꯨ ꯏꯟꯁꯇꯥ
ꯑꯩꯈꯣꯏꯗꯤ ꯑꯗꯨ ꯇꯤꯚꯤꯗ ꯌꯦꯡꯉꯤꯝꯅꯤꯅꯦ ꯑꯗ ꯑꯩꯈꯣꯏ ꯇꯨꯝ ꯌꯥꯔꯝꯈꯤꯗ꯭ꯔ ꯌꯦꯉꯣ
ꯅꯪꯗꯤ ꯑꯗꯨꯝ ꯇꯨꯝꯃꯤꯗꯨꯗꯤ
ꯑꯗꯨꯗꯅꯤ ꯐꯅꯤꯌꯥꯝ ꯀꯨꯏꯅ ꯇꯨꯝ ꯌꯥꯗꯤꯁꯦ ꯃꯗꯨꯗ ꯈꯟ ꯑꯃ ꯂꯩꯕ ꯃꯗꯨꯗ ꯈꯟꯕꯗ ꯁꯝꯒꯁꯦ ꯄ꯭ꯔꯣꯡ ꯄ꯭ꯔꯣꯡ
ꯇꯦꯜꯂꯕꯣ
ꯀꯦꯟꯗꯦꯗ
ꯎꯝ ꯁꯝ ꯒꯁꯦ ꯕꯣꯡ ꯕꯣꯡ ꯀꯩꯗꯧꯅꯣ ꯑꯗꯨꯗꯤ ꯍꯧꯒꯠꯂꯛꯑꯦ ꯍꯥꯏꯗꯣꯏꯔꯥ
ꯎꯝ
ꯎꯝ ꯁꯝꯍꯧꯔꯒꯗꯤ ꯐꯔꯦꯅꯦ ꯅꯪ ꯁꯦꯔꯒ ꯇꯩꯗ꯭ꯔꯁꯨ ꯌꯥꯔꯦ
ꯍꯦ ꯑꯗꯨ ꯍꯥꯏꯕꯋꯅꯦ ꯖꯤꯝ ꯆꯠꯂꯨꯕꯗꯩ ꯈꯔ ꯐꯕꯋꯅꯤ ꯑꯁ ꯉꯁꯥꯏ ꯑꯌꯨꯛꯀ ꯊꯕꯛ ꯆꯠꯄꯗꯣ ꯌꯦꯡꯉꯣ ꯑꯁ ꯏꯁꯥꯁꯦ ꯀꯩ ꯍꯥꯏꯅꯤ ꯕꯤꯠ ꯁꯨꯡꯌꯎ ꯌꯎꯗꯦ ꯁꯨꯛꯇꯣꯛꯑ ꯂꯩꯅꯤꯡꯉꯦꯕ ꯑꯗꯨꯝ ꯋꯥ ꯋꯥꯒ ꯉꯡꯅꯤꯡꯗꯕꯤꯅꯦꯕꯣ
ꯌꯥꯝꯐꯩꯅꯦ ꯑꯗꯨꯗꯤ ꯖꯤꯝ ꯆꯠꯄꯁꯦ
ꯈꯪꯗꯦ ꯖꯤꯝꯁꯨꯇꯦ ꯀꯨꯏꯁꯤꯜꯂꯛꯄꯒꯤ ꯁꯨꯝ ꯖꯤꯝꯗꯁꯨ ꯉꯥꯏꯍꯛꯁꯨ ꯋꯥꯊꯤ ꯋꯥꯔꯦꯝ ꯇꯧꯅꯔꯩ ꯈꯤꯇꯪꯁꯨ ꯀꯨꯏꯔꯛꯄꯩ ꯈꯤꯇꯪꯁꯨ ꯐꯔꯛꯄꯩ ꯋꯅꯤ ꯍꯧꯖꯤꯛꯁꯦ ꯏꯟꯁꯇꯥꯒ꯭ꯔꯥꯝ ꯅꯠꯇ꯭ꯔꯒ ꯑꯦꯞ ꯕꯤ ꯏꯟꯁꯇꯥꯒ꯭ꯔꯥꯝ ꯆꯪꯉꯨꯔꯗꯤꯀꯣ ꯑꯃꯨꯛ ꯃꯨꯠꯁꯦ ꯑꯃꯨꯛ ꯀꯩꯅꯣꯝ ꯇꯧ꯭ꯔꯛꯇꯣꯏꯅꯤ
ꯎꯝ ꯐꯔꯦ ꯑꯩꯃꯨꯛ ꯇꯧꯔꯛꯀꯦ
ꯎꯝ